ꯇꯥꯕ꯭ꯔꯥ
ꯎꯝ ꯇꯥꯏꯌꯦ ꯏꯆꯦ
ꯆꯥꯛ ꯆꯥ ꯇꯣꯛꯄ ꯀꯌꯥꯝ ꯀꯨꯏꯔꯒꯦ
ꯆꯥꯛ ꯆꯥꯕ ꯀꯨꯏꯗꯥꯔꯤ
ꯀꯩꯀꯩ ꯆꯥꯔꯕ
ꯑꯥ ꯀꯩ ꯀꯩ ꯆꯔꯕ ꯍꯥꯏꯖꯦ ꯏꯔꯣꯟꯕ ꯂꯐꯨ ꯏꯔꯣꯟꯕ ꯑꯃ ꯆꯥꯔꯦ ꯑꯗꯨꯗꯒꯤ ꯉꯁꯥꯏ ꯑꯌꯨꯛ ꯉꯁꯥꯏ ꯑꯥꯌꯨꯛꯀꯤ ꯀꯥꯡꯍꯧ ꯑꯃ ꯆꯥꯔꯦ ꯑꯗꯥꯒꯤ ꯀꯩ ꯀꯩꯅꯣ ꯌꯥꯝ ꯆꯥꯒꯤꯕꯤꯅꯤ ꯑꯗꯨꯃꯥꯏꯅ ꯈꯔ ꯆꯥꯔꯦ ꯁꯣꯏꯖꯤꯟ ꯈꯔ ꯁꯣꯏꯖꯤꯟ ꯁꯥꯛ ꯇꯧꯕ ꯑꯃꯒꯥ
ꯀꯩꯗꯧꯔꯝꯃꯤꯅꯣ ꯅꯪꯕꯣ
ꯊꯥꯔꯤꯅꯦ
ꯎꯝ ꯍꯥꯎ ꯑꯩ ꯉꯁꯥꯏꯗꯣ ꯄꯤꯒꯦ ꯇꯧꯔꯒꯥ ꯆꯦ ꯂꯩꯔꯝꯗꯔꯦ ꯑꯥ ꯊꯦꯡꯀ꯭ꯌꯨ ꯊꯦꯡꯀ꯭ꯌꯨ ꯑꯥ ꯑꯣ ꯌꯥꯏꯌꯦ ꯌꯥꯏꯌꯦ ꯑꯥ ꯇꯕ꯭ꯔꯣ ꯕꯤꯗꯌꯥ
ꯑꯥꯎ ꯇꯥꯌꯦ
ꯀꯥ ꯊꯪꯅꯕ ꯑꯉꯥꯡꯅ ꯍꯩ ꯕꯤꯔꯝꯃꯤ
ꯎꯝ ꯂꯩꯃꯤꯟꯅꯕ ꯅꯨꯡꯉꯥꯏꯕ꯭ꯔꯣ
ꯑꯗꯨꯝ ꯅꯨꯡꯉꯥꯏ ꯍꯥꯏꯗꯨꯅꯤ ꯍꯥꯎ ꯇꯠꯈ꯭ꯔꯥꯕꯣ ꯇꯠꯇꯤꯌꯦ ꯇꯠꯇꯤꯌꯦ ꯇꯥꯗ꯭ꯔꯣ ꯇꯥꯕꯗꯤ ꯇꯥꯒꯤꯗ꯭ꯔꯦ ꯀꯩꯒꯤꯅꯣ ꯈꯪꯗꯦ ꯗꯣ ꯅꯪ ꯊꯣꯛꯂꯛꯈꯤꯗ꯭ꯔꯥ ꯇꯥꯗꯕꯖꯨ ꯌꯥꯎꯋꯦꯗꯤ ꯍꯥꯏꯕꯅꯦꯕꯀꯣ ꯀꯥꯔꯤꯒꯤꯅꯣ